ꯂꯇꯥ ꯑꯦ ꯁꯨꯝ ꯂꯩꯔꯝꯃꯤꯅꯦ
ꯃꯣꯏꯔꯝꯔꯣꯁꯤ ꯊꯕꯛ ꯇꯧꯗ꯭ꯔꯕꯣ
ꯑꯁꯤ ꯇꯧꯗ꯭ꯔꯦꯗ ꯉꯁꯥꯏ ꯉꯥꯅꯨꯁꯤꯁꯥ ꯈꯔ ꯀꯛꯑꯝꯃꯦ ꯑꯗꯩ
ꯀꯔꯤ
ꯉꯁꯥꯏ ꯉꯥꯅꯨ ꯄ꯭ꯔ ꯆꯥꯛꯀꯔ ꯁꯣꯏꯔꯝꯃꯦ ꯂꯩ ꯁꯤ ꯉꯁꯤ ꯀꯩꯅꯣ ꯅꯠꯇ꯭ꯔꯣ ꯀꯅꯥ ꯇꯥꯒꯦ
ꯉꯁꯤꯔꯣ ꯀꯃꯥꯏ ꯉꯛꯇꯗ
ꯑꯣ ꯏꯐꯦꯟ ꯌꯥꯝ ꯄꯥꯅꯔ ꯃꯥꯜꯂꯦꯅꯦ ꯊꯕꯛ ꯑꯇꯣꯞꯄꯗꯤ ꯇꯧꯗ꯭ꯔꯦ ꯑꯥ ꯑꯁꯤ ꯅꯠꯇꯕꯤꯗ ꯍꯥꯟꯅ ꯑꯦꯁꯟ ꯌꯥꯝ ꯄꯥꯟꯅꯔ ꯃꯥꯜꯂꯦꯕ
ꯑꯣ ꯈꯪꯗꯦꯅꯦ
ꯀꯩꯅꯩꯅꯣ ꯑꯣꯏ ꯀꯅꯥ ꯀꯅꯥꯅꯣ ꯄꯥꯜꯂꯤꯅ ꯁꯦꯠꯀꯤ ꯁꯦꯠꯀꯤ ꯑꯃꯅꯦ
ꯑꯣ ꯑꯗꯨꯗꯤ ꯅꯍꯥꯟꯅꯦ
ꯑꯣ
ꯅꯍꯥꯟ ꯀꯩꯅꯣ ꯅꯍꯥꯟ ꯅꯨꯡꯗꯥꯡꯗ ꯑꯗꯨꯒ ꯈꯔ ꯃꯤ ꯈꯔꯗꯤ ꯀꯩꯅꯣ ꯆꯠꯈ꯭ꯔꯕꯅꯤ ꯊꯥ ꯑꯃꯒꯤ ꯆꯠꯅꯈ꯭ꯔꯦ ꯌꯥꯝꯅ ꯆꯛ ꯀꯈꯜꯂꯛꯑꯦ ꯃꯤ ꯌꯥꯝꯃꯕꯅꯤꯀꯣ
ꯑꯣ ꯍꯟꯗꯛ ꯑꯃꯨꯛ ꯆꯪꯉꯛꯇꯒꯤ ꯇꯤꯝꯁꯤ ꯑꯣꯏꯔꯗꯤ
ꯑꯗꯨꯅ ꯃꯤ ꯂꯦꯝꯃꯕꯅ
ꯑꯣ
ꯀꯌꯥꯝ ꯋꯥꯠꯂꯤꯖꯥꯠꯅꯅꯦ ꯀꯩꯅꯣ ꯇꯧꯕꯗꯣ ꯇ꯭ꯔꯦꯅꯤꯡ ꯇꯧꯗꯕꯗꯣ
ꯈꯪꯗꯦ ꯃꯣꯏ ꯅꯍꯥꯟ ꯆꯦ ꯆꯥꯡꯃꯗꯤ ꯈꯣꯝꯀꯠꯅꯕꯗꯤ ꯍꯧꯔꯝꯅꯦꯕ ꯃꯥ ꯗꯣꯛꯀꯃꯦꯟꯒꯤ
ꯑꯣ ꯑꯣ ꯑꯗꯨꯗꯤ ꯀꯣꯏꯔꯛꯑꯔꯣꯏꯅꯦ ꯃꯣꯏ ꯆꯪꯈ꯭ꯔꯗꯤ ꯄꯦꯔꯥ ꯀꯥꯗꯣꯏꯅꯦ ꯏꯁꯇ꯭ꯔꯤꯛ ꯑꯣꯏꯗꯣꯏꯅꯦ
ꯑꯗꯨꯒꯤ ꯆꯥꯡ ꯑꯩꯈꯣꯏ ꯊꯥ ꯑꯃꯅꯤ ꯑꯗꯨꯗꯤ
ꯅꯣꯏ ꯑꯥ ꯊꯥ ꯑꯃꯅꯤ ꯕꯤꯁꯇ꯭ꯔꯤꯛ ꯑꯣꯏꯅꯦꯕ ꯅꯣꯏꯗꯤ ꯑꯥꯗ ꯑꯥꯗ ꯏꯁꯇ꯭ꯔꯦꯠ ꯇꯥꯔꯨꯕꯅ ꯐꯩꯗ ꯅꯠꯇ꯭ꯔꯣ
ꯑꯁ ꯀꯗꯥꯥꯏꯗꯒꯤꯣꯗ ꯄꯨꯡ ꯇꯔꯨꯛꯇꯒꯤ ꯆꯠꯂꯒ ꯑꯩꯠ ꯄꯨꯡ ꯇꯔꯦꯠ ꯑꯗꯨꯋꯥꯏꯗ ꯆꯠꯂꯅꯤ ꯌꯧꯔꯅꯤ ꯍꯧ ꯍꯧꯖꯤꯛꯇꯤ ꯀꯥꯂꯦꯟꯅꯤꯅ ꯑꯃꯨꯛ ꯅꯨꯃꯤꯠ ꯇꯥꯕ ꯊꯦꯡꯉꯅꯤ ꯄꯨꯡ ꯇꯔꯨꯛ ꯉꯔꯥꯡꯒ ꯇꯔꯨꯛ ꯇꯔꯨꯛ ꯇꯥꯏꯌꯦꯕ ꯄꯨꯡ ꯇꯔꯥꯅꯤꯊꯣꯏ ꯁꯨꯔ ꯀꯥꯟꯅꯗꯤ ꯋꯥꯏ ꯀ ꯀꯅꯣ
ꯁꯥꯡꯉꯦ ꯑꯗꯨꯗꯤꯀꯣ
ꯗꯗꯨꯗꯤꯇꯤ ꯇꯧꯖꯒꯦꯗꯅ ꯊꯧꯔꯝꯗꯣꯏꯕ
ꯑꯗꯨ ꯑꯗꯨ ꯑꯗꯨ ꯑꯣꯏꯔꯁꯨꯀꯣ ꯃꯤ ꯍꯟꯗꯛ ꯀꯧꯕꯗꯣ ꯑꯗꯨ ꯇꯥꯏꯃꯤꯡꯗ ꯑꯗꯨꯗ ꯂꯩꯕꯗꯤ ꯐꯗꯤ ꯐꯩꯌꯦ ꯋꯥꯔꯒꯁꯨ
ꯂꯩꯕ ꯍꯥꯏꯁꯦ ꯁꯨꯇꯤ ꯅꯨꯃꯤꯠꯇꯗꯪ ꯀꯧꯕꯅꯤꯗ
ꯑꯣꯝ
ꯑꯗꯨꯝ ꯂꯩꯒꯗꯧ ꯅꯠꯇꯦꯗꯅ ꯍꯥꯏꯗꯤ ꯊꯥꯡꯖ ꯅꯣꯡꯃꯥꯏꯖꯤꯡ ꯁꯨꯇꯤ ꯑꯣꯏꯗꯅ
ꯎꯝ
ꯀꯧꯕꯩ ꯋꯥꯅꯤꯁꯨꯇꯤ ꯂꯣꯏꯔꯀꯥꯟ ꯁꯣꯟ
ꯑꯣ ꯊꯥꯡ ꯊꯥꯡꯖꯒ ꯅꯣꯡꯃꯥꯏꯖꯤꯡꯒ ꯗꯔꫭ ꯀꯧꯔꯤꯖꯤꯕꯣ ꯅꯪ ꯍꯟꯗꯛ ꯇꯣꯏꯅ ꯆꯠꯇꯣꯏꯅꯦ ꯅꯨꯡꯇꯤ ꯅꯨꯡꯇꯤꯒꯤ ꯆꯠꯇꯕ꯭ꯔꯣ
ꯍꯟꯅꯛ ꯍꯥꯟꯅꯛꯄꯨꯔꯤ ꯆꯥꯂꯦ ꯅꯨꯃꯤꯗ ꯅꯅꯤ ꯅꯨꯃꯤꯠ ꯍꯨꯝꯅꯤ ꯆꯠꯂꯦ ꯁꯨꯇꯤ ꯁꯨꯇꯤ ꯐꯪꯉꯤꯅꯦꯕ ꯑꯃꯨꯛ
ꯑꯣꯝ
ꯊꯥꯡꯖꯒ ꯅꯣꯡꯃꯥꯏꯖꯤꯡꯒꯅ ꯑꯃꯨꯛ ꯀꯧꯏ ꯊꯥꯡꯖ ꯅꯣꯡꯃꯥꯏꯖꯤꯡ ꯈꯛꯇꯅꯦꯕ ꯁꯨꯇꯤ ꯂꯩꯕ ꯃꯇꯝꯗꯣ
ꯎꯝ
ꯑꯗꯨꯗꯅꯦꯕ ꯀꯔꯤꯁꯦ ꯁꯨꯇꯤ ꯃꯇꯝꯗꯨꯗꯅꯦꯕ
ꯈꯪꯗꯦ ꯄꯨꯟꯁꯤꯁꯦ ꯇꯧꯔꯦꯅ ꯃꯤꯈꯥ ꯂꯩꯕꯅꯤꯀꯣ
ꯃꯤ ꯑꯅꯤ ꯃꯤ ꯃꯤ ꯑꯅꯤ ꯑꯣꯏꯔꯝꯅꯤ ꯉꯔꯥꯡ ꯆꯠꯄꯗꯣ ꯁꯦꯠꯀꯤꯗꯤ ꯀꯌꯥ ꯀꯥꯏꯗꯒꯤ ꯆꯧꯀꯤꯗꯣ ꯅꯨꯡꯉꯥꯏꯅ ꯉꯥꯊꯥꯔꯒ ꯇ
ꯇꯨꯝ ꯂꯩꯔꯝ ꯂꯩꯔꯝꯝꯕꯅꯦ ꯃꯥ ꯀꯩꯅꫭꯇꯧꯔꫭ ꯑꯩ ꯁꯦꯀꯦꯟ ꯁꯦꯀꯦꯟ ꯊꯣꯛꯄꯗꯣ
ꯑꯣ
ꯑꯗꯨꯗꯁꯨ ꯂꯥꯛꯑꯦꯕ ꯔꯥꯎꯟ ꯂꯥꯛꯑꯦꯕ ꯈꫭꯡꯅ ꯇꯞꯅ ꯂꯥꯛꯑꯦ ꯑꯩꯅ ꯐꯣꯟ ꯌꯦꯡ ꯂꯩꯕ ꯑꯣ ꯁꯥꯔ ꯍꯥꯏꯔꯒ ꯑꯗꯨꯗꯤ ꯃꯥ ꯇꯨꯝꯕ ꯌꯥꯗꯦ ꯑꯗꯨꯗ ꯇꯨꯝꯃꯤꯠꯗꯣ ꯋꯥꯔꯜ ꯀꯞ ꯂꯩꯕꯗꯣ ꯈꯪꯕ꯭ꯔꯣ ꯋꯥꯔꯜ ꯀꯞ ꯀꯩꯅꯣ ꯀꯩꯅꯣ ꯁꯥꯟꯅꯕꯗꯣ ꯑꯗꯨꯗꯤꯗꯒꯤ ꯇꯨꯝꯕ ꯌꯥꯔ ꯑꯗꯨꯅ ꯈꯣꯡꯅ ꯑꯣꯇ ꯋꯥꯀꯤꯡ ꯂꯥꯛꯑꯝꯕꯅꯦ ꯍꯥꯏꯌꯦꯕ
ꯀꯩꯅꯣ ꯇꯧꯔꯒ ꯑꯩ ꯉꯝꯇ ꯋꯥꯋꯀꯤꯡ ꯃꯣꯏ ꯇꯨꯝꯍꯅ ꯋꯥꯋꯀꯤꯡ ꯂꯥꯛꯆꯔꯕꯅꯤ
ꯎꯝ ꯑꯗꯨꯗꯤ ꯀꯩꯅꯣꯝ ꯂꯥꯛꯇꯦꯕ ꯌꯨꯅꯤꯐꯣꯔꯝ ꯁꯦꯠꯂꯒ ꯂꯥꯛꯇꯦꯕꯀꯣ ꯑꯌꯨꯛ ꯑꯌꯨꯛꯇ ꯁ ꯑꯃꯨꯛ ꯆꯠꯄꯗꯨꯅ ꯌꯨꯅꯤꯐꯣꯔꯝ ꯁꯦꯠꯒ ꯆꯠ ꯆꯠꯇ ꯃꯥꯜꯂꯦꯕ
ꯑꯣ
ꯊꯣꯛꯂꯛꯄꯗꯤ ꯈꫭꯏꯒꯤꯑꯩꯈꯣꯏꯋꯗꯓꯝꯝ ꯃꯇꯧ ꯑꯩ ꯔꯦꯖꯤꯁꯇꯔ ꯕꯣꯏꯗꯣ ꯂꯧꯕꯁꯨ ꯈꯪꯗ꯭ꯔ ꯃꯥꯜꯂꯕ ꯑꯗꯨꯅ ꯍꯣꯏ ꯑꯗꯨꯅ ꯑꯌꯨꯛꯇ ꯐꯨꯂꯤꯟ ꯇꯧꯕꯅꯦ ꯅꯣꯏ ꯁꯦꯠꯀꯤ ꯃꯤ ꯇꯥꯕꯗꯣ ꯀꯩ ꯀꯩ ꯑꯋꯥꯠꯕ ꯌꯦꯡꯉꯣ ꯍꯥꯏꯕꯅꯦꯕ
ꯃꯥꯗꯤ ꯈꯔ ꯇꯧꯕꯅꯦꯍꯦ ꯃꯤ ꯑꯗꯨꯝ ꯌꯥꯝꯃꯛꯑꯕ ꯀꯤꯌꯨ ꯑꯥꯔ ꯇꯤ ꯃꯤ ꯈꯔ ꯂꯦꯝꯃꯕꯥ ꯈꯔ ꯑꯗꯨꯝ ꯇꯧꯔꯛꯑꯅꯤ
ꯅꯪ ꯅꯪ ꯉꯁꯤ ꯑꯣꯞ ꯅꯠꯇ꯭ꯔꯣ
ꯑꯗꯣ ꯍꯌꯦꯡꯁꯨ ꯁꯨꯇꯤꯅ ꯑꯥꯗ ꯁꯣꯏꯗ꯭ꯔꯦꯗꯤ ꯍꯌꯦꯡ ꯉꯍꯥꯛꯁꯤ ꯀ
ꯍꯌꯦꯡꯒ ꯍꯧꯖꯤꯛꯀ ꯆꯠꯇꯧ ꯃꯥꯜꯂꯦ
ꯑꯣ
ꯀꯥꯟꯗꯦꯗ ꯑꯗꯨꯝ ꯋꯥꯏꯑꯦꯕ ꯑ ꯆꯠꯄꯅꯤꯅ ꯁꯣꯟꯗꯅ ꯐꯝꯃꯒ ꯅꯨꯡꯉꯥꯏꯅ ꯑꯩꯗꯤ ꯕꯦꯛꯀꯜꯗ ꯇꯥꯕꯗꯧꯒꯤꯅ ꯉꯥꯏꯍꯥꯛ ꯊꯧꯔꯤ ꯍꯥꯡꯇꯣꯛ ꯍꯥꯡꯖꯤꯟ ꯇꯧꯕ ꯈꯛꯇꯅꯤ ꯑꯁꯣꯝꯒꯤꯗꯤ ꯑꯁ ꯂꯩꯕꯥꯛ ꯀꯣꯠꯄꯒ ꯇꯩ ꯀꯩꯅꯣ ꯇꯧꯕ ꯍꯣꯟꯕꯒ
ꯑꯩ ꯅꯨꯡꯁꯥ ꯃꯔꯛꯇꯨꯗ ꯑꯗꯨꯝ
ꯎꯝ ꯍꯨꯃꯥꯡ ꯊꯣꯛꯄꯅꯗꯤ ꯐꯅꯤ ꯐꯩꯕꯣ ꯋꯥꯃꯜꯂꯁꯨꯀꯣ
ꯑꯁ ꯋꯥꯕ ꯍꯥꯏꯕꯨ ꯎꯝ ꯑꯗꯩ ꯆꯥꯊꯣꯏꯕꯒ ꯑꯃꯨꯛ ꯆꯩꯗꯣ ꯃꯥ ꯅꯥꯄꯤꯗꯣ ꯑꯦꯠꯇ ꯂꯝꯄꯥꯛ ꯂꯝꯄꯥꯛ ꯀꯛꯏꯅꯤ ꯃꯥꯖꯨ ꯋꯥꯏꯑꯕ ꯃꯥꯖꯨ
ꯑꯥ ꯋꯥꯔꯦꯅꯦ ꯈꯪꯗꯦꯗ ꯃꯣꯏꯅ ꯑꯩꯈꯣꯏꯅ ꯂꯪꯅꯔꯤꯁꯤꯕꯨ ꯌꯦꯡꯅꯤꯗ ꯀꯔꯤ ꯑꯌꯨꯛ ꯉꯟꯇ ꯑꯌꯨꯛ ꯄꯨꯡ ꯇꯨꯔꯨꯛ ꯇꯔꯦꯠ ꯑꯗꯥꯏ ꯂꯥꯛ ꯂꯥꯛꯑꯒꯗꯤ ꯈꯔ ꯉꯟꯅ ꯁꯨꯇꯤ ꯊꯥꯕꯤ ꯌꯥꯏꯗ
ꯑꯣ ꯑꯁꯁꯩ ꯏꯪꯗꯝꯗꯥꯅꯕꯨ ꯈꯔ ꯐꯩꯕ ꯃꯝꯖꯤꯜꯂꯛꯄꯅꯤꯅ ꯍꯧꯖꯤꯛꯇꯤ ꯄꯨꯡ ꯇꯔꯨꯛ ꯐꯥꯎꯕ ꯃꯝꯗ꯭ꯔꯦꯕ ꯇꯔꯨꯛ ꯄꯧ ꯑꯗꯨꯝ ꯃꯝꯗꯕꯅꯦꯕ
ꯃꯝꯗꯦ ꯄꯨꯡ ꯇꯔꯨꯛꯇ ꯑꯩꯈꯣꯏꯒꯤ ꯆꯥꯛ ꯆꯥꯊꯣꯛꯑꯒ ꯗꯤꯇꯤ ꯊꯣꯛꯑꯕꯁꯨ ꯃꯝꯗꯦꯗ
ꯑꯗꯨꯅ ꯑꯗꯨꯝ ꯃꯝꯗ꯭ꯔꯤꯕꯤꯅꯤꯅ ꯉꯜꯂꯤꯕꯣꯏ ꯅꯤꯡꯉꯒ ꯑꯗꯨꯝ ꯁꯤꯖꯤꯟꯅꯗ꯭ꯔꯗꯤ ꯍꯥꯏꯗꯤ ꯑꯁ ꯉꯔꯥꯡꯖꯨ ꯊꯦꯡꯉꯦꯕ ꯗꯅꯖꯣꯏ ꯏꯕꯥꯅꯤ
ꯎꯝ ꯑꯥ ꯐꯌꯦꯡꯒꯤ ꯅꯨꯄꯥꯗꯨꯅ ꯐꯔꯦꯗ ꯃꯥꯅ ꯑꯥꯗ ꯏꯤꯡ ꯆꯤꯛꯅ ꯂꯩꯒ꯭ꯔꯦ
ꯄꯨꯡ ꯇꯔꯨꯛ ꯈꯛꯇꯅꯤ ꯀꯩꯅꯣ ꯇꯧꯗꯣꯏꯖꯦ
ꯎꯝ ꯐꯥꯎ ꯁꯥꯔꯦ ꯃꯥꯅ ꯉꯔꯥꯡ ꯐꯣꯟ ꯉꯔꯥꯡ ꯐꯣꯟ ꯇꯧꯕꯕꯨ ꯍꯥꯏꯒꯠꯂꯒꯦ ꯇꯧꯔꯦ ꯍꯣꯔꯦꯟ ꯇꯧꯔꯛꯀꯦ ꯑꯗꯨꯒ ꯇꯧꯔꯛ ꯇꯧꯔꯛꯈꯤꯗ꯭ꯔꯦꯅꯦ
ꯑꯣ ꯑꯣ ꯃꯥꯕꯨꯗꯤ ꯑꯃꯨꯛ ꯃꯨꯛ ꯊꯦꯡꯅꯔꯤꯌꯦ ꯍꯥꯏꯗꯤ ꯑꯁꯣꯟꯗ ꯅꯛꯄꯅꯤꯅ
ꯑꯉꯥꯡ
ꯍꯧꯍꯧ ꯂꯥꯛꯑꯣꯅ ꯀꯧꯕꯕꯨ ꯂꯥꯛꯏ
ꯑꯥ ꯂꯥꯡ ꯂꯥꯡ ꯃꯥ ꯂꯥꯛꯈꯤꯗ꯭ꯔꯦꯅꯦ ꯃꯥꯡꯗꯤ ꯃꯥ ꯀ꯭ꯔꯕꯥꯔ ꯇꯧꯕ ꯂꯥꯛꯄꯅꯦ ꯃꯥꯔꯤꯅꯕꯑꯣ ꯀꯩꯅꯣ ꯌꯥꯝ ꯌꯣꯟꯕ ꯂꯥꯛꯑꯝꯕꯅꯦ ꯑꯩꯁꯨ ꯃꯥꯒꯤ ꯑꯃꯗꯤ ꯈꯦꯠꯂꯒ ꯆꯥꯔꯦꯍꯦ ꯃꯊꯪ ꯂꯥꯛꯕꯗ ꯄꯨꯟꯅ ꯄꯤꯔꯒꯦꯅ ꯑꯃ ꯍꯣꯏ ꯃꯋꯨꯟꯗꯣ
ꯄꯨꯋꯣꯛ ꯁꯤꯡꯖꯨꯗꯣ
ꯍꯣꯏ ꯃꯊꯪ ꯂꯥꯛꯕꯗ ꯌꯥꯡꯈꯩ ꯄꯤꯔꯒꯦ ꯉꯁꯤ ꯑꯃ ꯆꯥꯔꯒꯦ ꯃꯊꯪ ꯂꯥꯛꯕꯗ ꯑꯃ ꯆꯥꯔꯒꯦ ꯑꯃ ꯂꯧꯍꯧꯋꯦ ꯑꯗꯨꯗꯒꯤ ꯁꯨꯡꯂꯥꯛ ꯂꯥꯛꯈꯤꯗ꯭ꯔꯦ ꯂꯥꯛꯑꯒꯗꯤ ꯄꯤꯒꯦ ꯇꯧꯔ
ꯑꯣ ꯑꯩꯁꯨ ꯉꯍꯥꯛ ꯄꯣꯠ ꯑꯃꯨꯛ ꯃꯨꯛꯄꯨꯗꯤ ꯄꯤꯔꯛꯏ
ꯅꯪ ꯅꯪ ꯉꯔꯥꯡꯗꯨꯗꯤ ꯐꯖꯔ ꯃꯥꯜꯂꯦꯅꯦ
ꯑꯁ ꯉꯔꯥꯡꯗꯤ ꯌꯥꯗ꯭ꯔꯦ ꯏꯊꯟꯗ ꯇꯧꯔꯒ ꯑꯧ ꯋꯥꯕꯅ ꯋꯥꯕꯅꯦ
ꯑꯦ ꯀꯩꯅꯣ ꯌꯥꯔꯦ ꯅꯃꯨꯛ ꯐꯣꯟ ꯇꯧꯔꯛꯑꯣ ꯄꯩꯔ ꯂꯩꯔꯝꯃꯦ ꯑꯗ ꯑꯣ ꯁꯤꯗꯤ ꯌꯥꯔꯔꯣꯏ ꯇꯣ ꯑꯩꯗꯤ ꯅꯪ ꯃꯤ ꯑꯇꯣꯞꯄꯒ ꯐꯝ ꯐꯝꯃꯨꯕ꯭ꯔ ꯈꯜꯂꯨꯨꯔꯦ
ꯑꯁ ꯇꯛꯇꯤ ꯏꯊꯟꯗꯅꯦ ꯑꯗꯨꯝ ꯈꯔ ꯇꯧꯔꯒ ꯑꯗꯨꯝ ꯂꯥꯁꯅꯦ ꯍꯣꯋꯥꯠꯇꯁꯨ ꯐꯣꯟ ꯇꯧꯔꯝꯃꯦꯌꯦ ꯑꯗꯒꯤ ꯇꯠ ꯑꯔꯨꯟꯗꯖꯨ ꯇꯧꯔꯝꯃ ꯃꯥꯜꯂꯦ
ꯍꯣꯏ ꯐꯣꯟ ꯀꯩꯅꯣ ꯇꯧ ꯄꯥꯏ ꯄꯥꯏꯔꯖꯨꯀꯣ
ꯑꯣ
ꯏꯊꯟꯗ ꯑꯗꯨꯝ ꯄꯥꯏꯔꯒ ꯒ꯭ꯌꯥꯟ ꯇꯥ ꯄꯥꯏꯕꯅ ꯐꯩꯑꯕ
ꯑꯣ ꯑꯁ ꯀꯥꯏꯗꯩꯅꯣ ꯀꯨꯏꯔꯦꯗ ꯄꯥꯏꯗꯕꯕꯨꯗꯤ ꯑꯗ ꯉꯔꯥꯡꯗꯤ ꯋꯥꯒ ꯋꯥꯕꯤꯅꯤ
ꯌꯨꯝꯗ ꯑꯗꯨꯝ ꯄꯥꯏꯔꯒ ꯀꯩꯒꯨꯝꯕ ꯉꯥꯎ ꯀꯥ ꯍꯦꯟꯅ ꯉꯥꯎ ꯉꯥꯎ ꯉꯥꯎꯕ ꯑꯣꯏꯔꯒꯁꯨ ꯅꯪꯅ ꯑꯩꯅ ꯁꯦꯟꯟꯅꯔꯅꯤ ꯅꯪ
ꯑꯣ ꯂꯝ ꯊꯣꯛ ꯆꯣꯏꯔ
ꯅꯪꯗꯤ ꯃꯤ ꯑꯇꯣꯞꯄ ꯄꯨꯜꯂꯗꯤ ꯄꯩꯁꯥ ꯃꯥꯡꯅꯤ ꯅꯪꯗꯤ ꯄꯩꯁꯥ ꯑꯔꯩꯕ ꯑꯗꯨ ꯂꯣꯏ ꯂꯩꯊꯠꯄꯤꯅꯦꯕ
ꯁꯤ ꯑꯗꯨꯗꯤ ꯉꯔꯥꯡ ꯐꯎꯗꯥ ꯉꯥꯡꯈꯤꯗꯧꯕꯗ ꯑꯉꯥꯡꯈꯩ ꯃꯣꯏ ꯆꯥꯛ ꯆꯥꯅꯕ ꯆꯥꯛ ꯆꯥꯕꯅꯦꯕ ꯑꯗꯨꯗ ꯑꯗꯨꯝ ꯆꯥꯝꯃ ꯆꯥꯝꯃꯒꯤ ꯍꯨꯝꯐꯨ ꯃꯨꯛ ꯂꯣꯏꯔꯝꯒꯅꯤꯗ ꯑꯗꯨꯝ
ꯅꯪ ꯍꯪꯒꯤ ꯂꯨꯍꯣꯡꯕꯗꯣ ꯌꯥꯎꯗ꯭ꯔꯕꯣ
ꯂꯨꯍꯣꯡ ꯔꯣꯍꯤꯠꯀꯤꯔꯣ
ꯍꯣꯏ
ꯔꯣꯍꯤꯠꯀꯤꯗꯣ ꯑꯩ ꯀꯩꯅꯣ ꯑꯌꯨꯛꯇ ꯆꯠꯊꯣꯛꯎꯨꯔꯦ ꯑꯩꯅ ꯆꯠꯂꯀꯥꯟꯗ ꯑꯥ ꯗꯥ ꯖꯤꯅꯤꯁꯨ ꯂꯛꯑꯦ
ꯑꯩꯈꯣꯏꯗꯤ ꯑꯩꯈꯣꯏꯗꯤ ꯅꯨꯡꯗꯥꯡ ꯎꯝ ꯂꯥꯁꯇꯤ ꯂꯣꯏꯔꯒ ꯆꯂꯦ ꯂꯥꯁꯇꯤ ꯂꯣꯏꯔꯒ ꯆꯠꯂꯦ ꯑꯗꯒꯤ ꯊꯦꯡꯅ ꯍꯜꯂꯛꯑꯦꯕ ꯄꯨꯡ ꯇꯔꯦꯠ ꯃꯈꯥꯏꯗꯋꯥꯏꯗ ꯍꯥꯏꯒꯠꯅꯕꯗꯤ ꯐꯖꯅ ꯈꯜꯂꯒ ꯆꯠꯄꯅꯦꯕ ꯍꯥꯏꯒꯠꯄꯗꯗꯤ ꯄꯨꯡ ꯇꯔꯥ ꯌꯧ ꯂꯩꯔꯝꯃꯦ
ꯑꯁꯤ ꯌꯧꯔꯛꯄꯗ ꯑꯣꯛ ꯊꯣꯡꯕ ꯆꯥꯗꯔꯛꯑꯦ ꯑꯁ ꯉꯅꯨ ꯑꯃ ꯅꯍꯟꯃꯨꯛ ꯑꯜꯇꯣ ꯑꯃ ꯑꯗꯨꯗ ꯃꯥꯝꯃꯗꯩ ꯃꯄꯤ ꯑꯅꯤ ꯃꯥꯝꯃꯍꯣꯏꯒꯤ ꯃꯅꯥꯛꯀꯤꯗꯣ ꯑꯗꯩ ꯃꯄꯤ ꯑꯅꯤ ꯂꯩꯔꯛꯄꯅꯦ ꯑꯗꯩ ꯑꯥꯗꯩ ꯂꯥꯕ ꯑꯃ ꯂꯩꯔꯦ
ꯑꯗꯨꯗꯤ ꯌꯦꯟꯗꯤ
ꯌꯦꯟꯗꯤ ꯂꯩꯇꯦꯗ ꯃꯆꯥ ꯈꯔ ꯑꯣꯜꯂꯦ ꯃꯆꯥ ꯀꯨꯟꯃꯨꯛ ꯁꯨꯔꯦ
ꯌꯦꯟ ꯌꯦꯟꯂꯣ ꯅꯪ ꯃꯥꯡꯗ ꯌꯦꯟ ꯀꯣꯏꯂꯔ ꯌꯥꯝ ꯌꯣꯜ ꯂꯣꯏꯗꯥꯏꯅ
ꯑꯩꯒꯤꯗꯤ ꯂꯣꯏꯗꯔ꯭ꯦ ꯂꯣꯏꯔꯦ ꯑꯗꯨ ꯑꯩ ꯉꯥꯅꯨꯗꯨꯕꯨꯗꯤ ꯃꯆꯥ ꯃꯆꯥ ꯃꯆꯥ ꯑꯣꯜꯂꯛꯄꯗꯣ
ꯑꯥ
ꯀꯨꯟꯃꯨꯛ ꯁꯨꯔꯦ ꯑꯗꯨ ꯇꯧꯔꯒ ꯈꯤꯇꯪ ꯃꯃꯩꯒ ꯄꯥꯟꯕ ꯌꯥꯎꯔꯦ
ꯎꯝ ꯖꯒꯥ ꯂꯩꯔꯒꯗꯤ ꯑꯗꯨꯝ ꯂꯣꯏꯌꯣ ꯀꯩꯅꯣ ꯀꯣꯏꯂꯔꯣ ꯀꯩꯅꯣ
ꯖꯒꯥ ꯄꯤꯛꯄꯅꯤꯅ ꯂꯣꯏꯕꯝ ꯂꯩꯇꯦꯅꯦ ꯍꯧꯖꯤꯛꯀꯤ ꯑꯥ ꯑꯩꯅ ꯑꯗꯨꯗꯨꯏ ꯃꯅꯤꯡꯗꯨꯗ ꯅꯨꯡꯁꯥ ꯐꯪꯗꯕꯅꯤꯅ ꯆꯣꯠ ꯆꯣꯠ ꯂꯥꯎꯔ ꯑꯗꯨꯝ ꯂꯩꯌꯦꯕ ꯑꯗꯨꯝ
ꯎꯝ
ꯖꯒꯥ ꯇꯨꯔꯦꯜ ꯃꯄꯥꯟꯗ ꯂꯣꯏꯒꯗꯕꯁꯨ ꯃꯥꯡꯈꯤꯅꯤ
ꯎꯝ ꯑꯩꯗꯤ ꯑꯁ ꯌꯦꯜꯂ ꯀꯩꯅꯣ ꯑꯔꯩ ꯑꯔꯩ ꯂꯣꯏ ꯃꯁꯤꯡ ꯁꯨꯅꯀꯣ ꯂꯣꯏꯔꯒ ꯑꯗꯨꯝ ꯂꯩꯅꯤꯡꯉꯤꯅꯦ ꯑꯩꯗꯤ
ꯖꯒꯥ ꯑꯁ ꯄꯩꯁꯥ ꯂꯩꯇꯕꯩꯅꯤꯅꯦ ꯄꯩꯁꯥ ꯍꯦꯛꯇ ꯄꯩꯁꯥꯁꯦ ꯍꯦꯛꯇ ꯆꯠꯂꯦꯅꯦ ꯄꯩꯁꯥ ꯈꯨꯠꯇ ꯄꯥꯏꯕ ꯉꯝꯗꯦꯅꯦ ꯀꯩꯅꯣ ꯁꯨꯝ ꯁꯨꯝ ꯍꯤꯞꯄꯝꯃꯤꯔꯣ
ꯑꯁ ꯁꯨꯝ ꯅꯨꯡꯁꯥ ꯁꯥꯕꯗ ꯀꯩꯗꯧꯗꯨꯏꯅꯦ ꯍꯤꯞ ꯂꯩꯔꯝꯃꯤꯅꯤꯗ
ꯑꯁ ꯅꯨꯡꯁꯥꯖꯤꯗꯤ ꯅꯨꯡꯁꯥꯖꯨ ꯌꯥꯝ ꯑꯩꯖꯨ ꯍꯩꯅꯧ ꯑꯃ ꯆꯥꯥꯏ ꯁꯤꯒꯤ ꯒꯤꯗ ꯃꯨꯜꯂꯦ ꯉꯁꯥꯏ ꯀꯩꯅꯣꯗꯣ ꯃꯨꯛꯄꯗꯣ ꯀꯥꯈꯠꯂꯒ ꯅꯤꯛꯈꯥꯏꯔꯦ ꯈꯔ ꯇꯥꯔꯦ ꯑꯃ ꯂꯧꯍꯧꯔꯦ ꯑꯃ ꯆꯥꯔꯦ
ꯈꯣꯏ ꯖꯤꯡꯒꯒꯤꯗꯣ ꯇꯨꯛꯇꯥ
ꯃꯃꯥꯡꯒꯤ ꯑꯃ ꯃꯣꯛꯂꯣꯝ ꯁꯥꯏꯠꯀꯤ ꯆꯪꯕꯝꯒꯤ ꯅꯥꯀꯟꯒꯤꯗꯨꯗꯤ ꯍꯥꯎꯗꯤ ꯍꯥꯎꯕꯅꯦ ꯃꯃꯥꯡꯒꯤ ꯃꯨꯟꯕꯩ ꯇꯥꯏꯃꯤꯡꯗ ꯑꯩ ꯇꯥꯏ ꯆꯥꯛꯈꯨꯝ ꯍꯧꯒꯠꯂꯛꯄꯩ ꯇꯥꯏꯃꯤꯡꯗꯣ
ꯎꯝ ꯃꯃꯥꯡꯒꯤ ꯑꯋꯥꯡꯕꯗꯨꯔꯣ
ꯑꯋꯥꯡꯕ ꯅꯠꯇꯕꯤꯗ ꯑꯃ
ꯑꯣ ꯁꯤꯒꯤ ꯀꯩꯅꯣꯗ ꯑꯅꯦꯝꯕ ꯁꯪꯉꯒ ꯃꯨꯟꯕꯗꯣ ꯑꯣꯏꯔꯝꯒꯅꯤ
ꯑ ꯑ ꯁꯪꯉ ꯃꯨꯟꯕꯗꯣ ꯇꯔꯤꯉꯩꯗ
ꯉꯁꯥꯏ ꯑꯗꯨꯅꯤ ꯇꯥꯔꯤꯗꯨ ꯖꯤꯡꯒꯗ ꯇꯥꯔꯝꯅꯤꯅ ꯃꯈꯣꯟꯗꯣ ꯇꯥꯕꯅꯤꯅ ꯀꯥ ꯆꯪꯒꯥꯟꯗ ꯇꯥ ꯂꯩꯔꯝꯃꯦ ꯑꯁ ꯁꯤ ꯁꯤꯗ ꯊꯝꯃꯝꯕꯅꯤ ꯍꯣꯔꯦꯟ ꯄꯨꯔꯒ ꯐꯖꯅ ꯆꯥꯔꯒꯦ
ꯑꯗꯨ ꯅꯠꯇꯕꯤꯗ ꯑꯃ ꯃꯃꯥꯡꯂꯣꯝ ꯑ ꯗꯁꯕꯤꯟ ꯈꯤꯟꯕꯔꯣꯝꯒꯤ ꯄꯔꯦꯡꯒꯤ ꯃ ꯃꯁꯥ ꯍꯥꯏꯗꯔ ꯂꯩꯕꯗꯣ
ꯑꯥꯎ
ꯑꯗꯨꯒꯤꯗꯨꯅꯦꯕ ꯑꯩꯅ ꯇꯥꯔꯤꯉꯩꯗ ꯃꯨꯟꯕꯒꯤ ꯇꯥꯏꯃꯤꯡ ꯑꯣꯏꯔꯤꯗꯣ ꯇꯨꯞ ꯇꯥꯕꯒ ꯑꯍꯤꯡꯗ ꯑꯩꯅ ꯈꯨꯟ ꯈꯨꯟ
ꯑ ꯑꯗꯨ ꯑꯗꯨ ꯑꯣꯏꯔꯝꯅꯤ ꯁꯤꯒꯤ ꯑ ꯀꯩꯅꯣꯗ ꯕꯪꯀꯔ ꯑꯔꯤꯕ ꯊꯝꯕꯗꯣ ꯅꯪ ꯍꯧꯖꯤꯛ ꯍꯥꯏꯔꯤꯕꯗꯣ ꯕꯪꯒꯔ ꯑꯔꯤꯕ ꯊꯝꯕꯒꯤ ꯀꯩꯅꯣ ꯃꯄꯥꯗꯣ ꯑꯣꯏꯔꯝꯒꯅꯤ
ꯅꯠꯇꯦꯍꯦ ꯑꯩꯅ ꯍꯥꯏꯅ ꯀꯩꯅꯣꯒꯤ ꯍꯩꯅꯧ ꯑꯆꯧꯕꯗꯨꯒꯤ ꯍꯦꯛ ꯑꯣꯄꯣꯖꯤꯠꯇ ꯍꯧꯕꯗꯣ ꯃꯣꯛꯂꯣꯝ ꯁꯥꯥꯏꯠꯀꯤ ꯀꯩꯅꯣꯒꯤꯗ
ꯎꯝ ꯑꯣꯢꯔꯣꯝꯒꯤꯗ
ꯑ
ꯎꯝ ꯑꯗꯨꯅꯤ ꯉꯁꯥꯏ ꯉꯁꯥꯏ ꯇꯥꯕꯗꯣ
ꯎꯝ ꯍꯥꯎꯋꯦ ꯑꯗꯨ ꯇꯤꯟꯖꯨ ꯆꯥꯗꯕ
ꯑꯁ ꯁ꯭ꯋꯥꯏꯗ ꯑꯗꯨꯝ ꯂꯩꯁꯟꯕ ꯂꯩꯔꯕꯅꯤꯅꯀꯣ ꯀꯌꯥ ꯆꯥꯅꯤꯡꯕ ꯑꯩꯈꯣꯢ ꯀꯌꯥ ꯄꯣꯛꯇꯕ ꯍꯥꯏꯗꯤ ꯂꯩ ꯂꯩꯔꯒꯗꯤ ꯆꯥꯅꯤꯡꯗꯕꯗꯣ
ꯎꯝ
ꯃꯤ ꯂꯩꯇꯕ ꯀꯥꯟꯗ ꯆꯥꯅꯤꯡꯕ ꯐꯥꯎꯕꯗꯣ ꯑꯗꯨꯅꯦꯕ ꯂꯩꯕꯅꯤꯅ ꯀꯌꯥ ꯑꯩꯈꯣꯏꯅ ꯊꯣꯏꯗꯣꯛꯎꯗꯕ
ꯎꯝ
ꯉꯁꯤ ꯑꯗꯨꯝ ꯄꯨꯔꯥ ꯔꯦꯁ ꯇꯧꯔꯦ ꯅꯨꯃꯤꯠ ꯆꯨꯞꯄ
ꯉꯁꯤꯗꯤ ꯇꯧꯔꯦ ꯑꯗꯨꯕꯨ ꯁꯨꯇꯤ ꯃꯥꯡꯉꯦ
ꯁꯨꯇꯤ ꯃꯥꯡꯉꯦ ꯉꯔꯥꯡꯗꯤ ꯌꯥꯝ ꯍꯦꯟꯖꯟ ꯍꯦꯟꯖꯟꯕ ꯃꯥꯜꯂꯦꯗ ꯀꯌꯥ ꯀꯌꯥ ꯄꯥꯏꯔꯤꯅꯣꯕ
ꯑꯁ ꯑꯥ ꯑꯔꯨꯟꯒꯤ ꯌꯥꯡꯈꯩ ꯄꯤꯕꯗꯣ
ꯑꯥ ꯄꯨꯡ ꯋꯥꯔꯤ ꯁꯥꯟꯅ ꯁꯥꯟꯅꯔꯥ ꯁꯨꯝ ꯊꯛꯈꯤ ꯁꯨꯝ ꯊꯛꯈꯤꯕꯗꯣ
ꯎꯝ